ꯍꯜꯂꯣ
ꯍꯧꯖꯤꯛꯇꯤ ꯆꯠꯂꯦ
ꯌꯥꯝ ꯍꯔꯥꯎꯔꯕ ꯍꯧꯖꯤꯛꯇꯤ
ꯑꯁ ꯌꯥꯝ ꯍꯔꯥꯎꯈ꯭ꯔꯦꯍꯦ ꯍꯧꯖꯤꯛꯇꯤ ꯉꯁꯥꯏꯗꯒꯤ ꯌꯥꯗꯕꯗꯣ ꯍꯧꯖꯤꯛꯇꯤ ꯌꯥꯔꯕꯒꯤ
ꯎꯝ
ꯅꯪꯁꯨ ꯌꯥꯝ ꯍꯔꯥꯎꯔꯝꯒꯅꯤ
ꯖꯥꯔꯦ ꯈꯣꯏꯁꯨ
ꯑꯩꯁꯨ ꯌꯥꯝ ꯍꯔꯥꯎꯕꯅꯦ ꯑꯗꯣ ꯍꯧꯖꯤꯛ ꯤ ꯀꯔꯤ ꯇꯧꯕ꯭ꯔꯥ
ꯍꯧꯖꯤꯛ ꯀꯩꯝ ꯇꯧꯗꯩꯗ ꯑꯗꯨꯝ ꯃꯄꯥꯟꯅ ꯐꯝ ꯂꯩꯕꯅꯤꯅ
ꯑꯣ ꯅꯨꯡꯉꯥꯏꯔꯝꯒꯅꯤ ꯑꯗꯨꯗꯤ
ꯁꯥꯕ ꯏꯀꯣ
ꯍꯣꯏ ꯀꯩꯃꯨꯛ ꯁꯥꯕ꯭ꯔꯣ
ꯑꯁ ꯌꯥꯝ ꯌꯥꯝ ꯁꯥꯥꯏꯗ
ꯑꯁ ꯅꯨꯡꯁꯤꯌꯦꯗꯀꯣ ꯑꯗꯨꯗꯤ
ꯎꯄꯥꯏ ꯂꯩꯇꯦꯅꯦ ꯁꯥꯕ ꯃꯐꯝꯗ ꯂꯩꯕꯅꯤꯅ
ꯍꯣꯏ ꯅꯪꯁꯨ ꯃꯄꯥꯟꯗ ꯂꯩꯕ꯭ꯔꯣ
ꯎꯝ ꯃꯄꯥꯟ ꯂꯩꯇꯦꯗ ꯑꯩ ꯑꯗꯨꯝ ꯌꯨꯝꯗ ꯂꯩꯗ
ꯑꯥ ꯑꯥ ꯑꯗꯨ ꯉꯁꯤꯗꯤ ꯀꯔꯤ ꯀꯔꯤ ꯇꯧꯔꯦ
ꯃꯁꯤꯗꯤ ꯀꯩꯝ ꯇꯧꯗꯦꯗ ꯑꯗꯨꯝ ꯌꯨꯝꯗ ꯇꯨꯝꯃ ꯂꯩꯗ
ꯑꯣ
ꯕꯣꯜ ꯌꯦꯡꯉꯒ ꯑꯁ ꯇꯨꯝꯍꯥꯎꯗꯕꯒꯤꯀꯣ
ꯍꯣꯏ
ꯅꯨꯡꯊꯤꯅꯗꯤ ꯑꯗꯨꯝ ꯐꯖꯅ ꯇꯨꯝꯃꯦ ꯉꯁꯤꯗꯤ
ꯑꯣ ꯁꯝꯅꯕ ꯌꯦꯡꯒ ꯀꯣ ꯑꯁ ꯏꯟꯁꯥꯡ ꯑꯍꯥꯎꯕ ꯆꯥꯗ꯭ꯔꯗꯤ ꯁꯤꯀꯣ ꯃꯁꯥꯗꯣ ꯐꯠꯇꯕꯅꯤꯀꯣ
ꯑꯗꯨꯃꯛꯇꯤ ꯈꯟꯗ꯭ꯔꯦꯗ ꯑꯩꯈꯣꯏꯒꯤꯗꯤ
ꯌꯦꯡꯅꯤꯡ ꯌꯦꯡꯅꯤꯡ ꯃꯟꯒꯤ ꯃꯥꯜꯂꯦ ꯑꯗꯨꯗꯤ
ꯉꯔꯥꯡꯗꯣ ꯑꯩ ꯑꯩꯒꯤ ꯇꯤꯝꯁꯤ ꯅꯥꯕꯀꯣ ꯑꯗꯨꯒꯤ ꯑꯁ
ꯑꯥ ꯑꯗꯨꯅꯅꯦ ꯑꯗꯨꯅ ꯈꯪꯍꯧꯗꯕꯤꯒꯤꯅꯤ ꯅꯪꯁꯦ
ꯆꯗꯤ ꯄꯨ ꯆꯗꯤ ꯇꯔꯦ ꯑꯗꯨ ꯑꯁ ꯌꯥꯝ ꯅꯨꯡꯉꯥꯏꯇꯦꯗꯪ
ꯉꯝꯗꯕ꯭ꯔꯣ ꯅꯪꯅꯄꯥꯥꯝꯕꯗꯣ
ꯉꯝꯗꯕ
ꯑꯁ ꯅꯨꯡꯁꯤꯌꯦꯗ ꯀ ꯑꯗꯨ ꯑꯃꯨꯛꯀ ꯁꯅꯥꯒꯤꯔꯥ ꯃꯣꯏ ꯁꯦ ꯅꯪꯒꯤꯁꯦ ꯎ ꯂꯣꯏ ꯕ꯭ꯔꯣꯝ ꯑꯁꯞ ꯀꯥꯞꯅꯤꯡꯉꯤꯗꯀꯣ ꯑꯗꯨꯗꯤ
ꯃꯅ ꯍꯧꯖꯤꯛ ꯍꯧꯖꯤꯛꯁꯤ ꯁꯤ ꯂꯣꯏꯔꯒ ꯁꯤ ꯂꯣꯏꯔꯗꯤ ꯁꯤ ꯀ꯭ꯣꯇꯥ ꯐꯅꯜ ꯑꯣꯏꯔꯦ
ꯑꯣ ꯑꯗꯨꯗꯤ ꯅꯪ ꯀꯅꯥꯕꯨ ꯑꯃꯨꯛꯀ ꯄꯥꯝꯒꯅꯤ ꯅꯪꯒꯤ ꯂꯣꯏꯔꯕꯅꯤꯅ
ꯈꯪꯗ꯭ꯔꯦꯗ ꯀꯅꯥ ꯀꯅꯥ ꯁꯞꯄꯣꯔꯠ ꯇꯧꯁꯦ ꯈꯪꯗ꯭ꯔꯦꯗ
ꯑꯣ ꯑꯁ ꯅꯨꯡꯁꯤꯗꯀꯣ ꯉꯔꯥꯡꯗꯤ ꯅꯪ ꯀ ꯀꯥ ꯀꯄꯔꯥ
ꯑꯦ ꯀꯥꯏꯔꯤ ꯀꯥꯏꯔꯤ ꯀꯞꯗꯨ ꯀꯔꯤ
ꯃꯤꯈꯣꯏꯗꯤ ꯀꯥꯞꯄꯦ ꯍꯥꯏꯌꯦ ꯉꯝꯗ꯭ꯔꯗꯤ
ꯑꯦꯁ ꯍꯥꯏꯏꯗꯤ ꯑꯗꯨꯝ ꯑꯗꯨꯃꯛ ꯇꯧꯗꯦꯗ ꯐꯗꯤꯦ ꯍꯣꯏ ꯑꯩ ꯑꯩꯅ ꯑꯩꯅ ꯁ ꯁꯅꯥꯔꯒ ꯉꯝꯗꯗꯤ ꯑꯩꯣꯏ ꯀꯥꯞꯄꯁꯨ ꯌꯥꯎꯏꯦꯀꯣ ꯑꯗꯨꯕꯨ ꯑꯩ ꯁꯤꯅꯥꯗꯕꯅꯤꯅ ꯍꯣꯏ ꯅꯨꯡꯗꯤ ꯅꯨꯡꯉꯥꯏꯇꯕ
ꯍꯣꯏ ꯍꯣꯏ ꯑꯁ ꯅꯨꯄꯥ ꯑꯃꯗꯤꯗꯤ ꯀꯥꯕꯩ ꯍꯥꯏꯌꯦ ꯑꯩꯉꯣꯟꯗꯀꯣ ꯑꯁ